ꯍꯜꯂꯣ ꯇꯥꯗ꯭ꯔꯣ
ꯇꯞꯄꯦ
ꯇꯥꯔꯕ
ꯇꯥꯏ ꯈꯤꯇꯪ ꯀꯨꯏꯅ ꯆꯪꯕ ꯐꯤꯞꯇꯤꯟ ꯁꯦꯀꯦꯟꯃꯨꯛ ꯆꯪꯕꯀꯣ ꯇꯞꯄꯦ
ꯇꯞꯄ ꯎꯝ ꯁꯤ ꯅꯝꯕꯔꯁꯤꯗꯤꯅ ꯅ ꯁꯤ ꯅꯝꯕꯔꯁꯤꯗꯤ ꯎꯝ ꯇꯥꯔꯕ ꯁꯤ ꯅꯝꯃꯔꯁꯤ ꯂꯥꯁ ꯑꯣꯏꯔꯝꯃꯅꯤꯁꯤꯅ ꯁꯤꯅꯝꯕꯔꯁꯤꯗ ꯂꯥꯁ ꯑꯣꯏꯔꯝꯕꯅꯦꯕ ꯑꯔꯣꯏꯕ ꯑꯣꯏꯔꯝꯃꯅꯦꯕ
ꯀꯌꯥ
ꯁꯤ ꯁꯤ ꯅꯝꯕꯔꯁꯤꯗ ꯑꯩꯅ ꯈꯟꯕ ꯁꯤꯃꯛꯇꯅꯦ ꯑꯩꯅꯍꯥꯟꯅ ꯇꯧꯔꯤꯗꯣ ꯎꯝ
ꯑꯗꯨ ꯁꯤ ꯈꯠ
ꯑꯩ ꯁꯤꯃꯅ ꯂꯣꯏꯔꯦ ꯁꯤꯃ ꯈꯛꯇꯅꯤ ꯌꯥꯎꯗ꯭ꯔꯤ ꯑꯃ ꯃꯧ ꯇꯧꯗ꯭ꯔꯤꯌꯦ ꯁꯤꯃꯅ ꯃꯔꯤ ꯁꯣ ꯃꯔꯤ ꯁꯨꯔꯦ ꯎꯝ ꯎꯝ ꯑꯗꯨꯃ ꯇꯧꯕꯔ ꯑꯃ ꯐꯔꯦ ꯍꯌꯦꯡ ꯃꯩ ꯎꯝ ꯁꯤꯃ ꯇꯧꯔꯦ ꯁꯤꯃ ꯂꯣꯏꯁꯤꯟꯈꯤꯕꯅ ꯍꯥꯏꯗꯤ ꯑꯃ ꯇꯁꯦꯡꯅ ꯂꯣꯏꯒ꯭ꯔꯦꯅꯦ ꯑꯁ ꯍꯣꯏꯌꯦꯡ ꯎꯝ
ꯍꯂꯣ
ꯁꯪꯒꯤ ꯊꯥꯕꯤꯔꯦ ꯐ ꯎꯠꯂꯑꯦꯕ ꯍꯥꯏ ꯈꯣꯡꯉꯖꯥꯠꯂ ꯈꯪꯗꯦꯅ
ꯉꯁꯥꯏ ꯀꯩꯅꯣ ꯍꯥꯏꯕꯅꯦ ꯃꯣꯏ ꯏꯆꯟ ꯊꯣꯏꯕꯤꯌꯣ ꯑꯩ ꯃꯣꯏ ꯗꯨꯀꯥꯟꯒꯤ ꯃꯃꯥꯡ ꯑꯣꯄꯣꯖꯤꯠꯅꯦ
ꯍꯣꯏ ꯑꯃ ꯀꯔꯤ ꯍꯥꯏꯕ ꯀꯩꯅꯣꯒꯤ ꯐꯤꯂꯝꯒꯤꯗꯣ ꯐꯤꯂꯝꯒꯤ ꯌꯥꯎꯋꯏ ꯃꯩ ꯇꯧꯕꯗꯣ ꯑꯗꯨꯅ ꯉꯃꯤꯅꯦ
ꯎꯝ ꯃꯥꯏ ꯃꯥꯏ ꯆꯤꯔꯥꯏ ꯑꯗꯨꯋꯥꯏ ꯑꯗꯒꯤ ꯒꯤ ꯀꯣꯛꯀꯤ ꯃꯅꯤꯡ ꯂꯋꯥꯏꯒꯤ ꯁꯔꯨꯛ
ꯑꯥ ꯑꯗꯨ ꯃꯥꯅꯦ ꯃꯔꯨ ꯑꯣꯏꯅ ꯑꯗꯨꯝ ꯄꯥꯅꯤ ꯍꯣꯏ ꯍꯦꯛꯇ ꯀꯩ ꯇꯧꯅꯩꯁꯦ ꯍꯥꯏꯗꯤ ꯇꯥꯡ ꯀ ꯑꯗꯨꯝ ꯃꯄꯥꯗꯨ ꯇꯥꯡꯉꯦꯕ ꯆꯤꯔꯥꯏꯅꯤꯒ ꯑꯈꯣꯏ ꯃꯅꯤꯡ ꯇꯥꯝꯗ ꯍꯣꯏ ꯈꯤꯇꯪ ꯈꯤꯇꯪ ꯀꯩꯅꯣ ꯇꯧ ꯇꯧꯁꯤꯜꯂꯛꯑꯦꯅ
ꯎꯝ ꯑꯗꯨ ꯃꯣꯏꯗꯣ ꯀꯥꯞꯄꯨ ꯂꯣꯏꯔ ꯊꯥꯔꯨ ꯂꯣꯏꯔ ꯑꯗꯨꯗ ꯃꯃꯥꯏ ꯄꯣꯝꯈꯠꯂꯛꯄ ꯀꯩꯗꯧꯕ ꯇꯧꯕꯒꯨꯝꯕ ꯊꯦꯡꯅꯕ ꯌꯥꯎꯗ꯭ꯔꯣ
ꯌꯥꯎꯋꯦ ꯌꯥꯎꯏ ꯃꯤ ꯆꯥꯟꯅꯗꯕꯩ
ꯆꯅꯥꯗꯕꯩꯔ ꯃꯣꯏ ꯑꯗꯨꯝ ꯑꯗꯨꯝ ꯇꯧꯕꯖꯥꯠꯂꯕ
ꯎꯝ ꯇꯧ ꯇꯧꯕ ꯑꯌꯥꯝꯕꯗꯤ ꯇꯧꯏ ꯇꯧꯋꯦ ꯍꯥꯏꯕꯅꯤ ꯈꯔ ꯈꯔ ꯑꯗꯨꯝ ꯑꯌꯥꯝꯕꯅꯀꯣ ꯅꯍꯜꯋꯥꯏ ꯀꯩꯅꯣꯒꯤꯗꯨꯁꯨ ꯀꯩꯅꯣ ꯀꯥꯡꯕꯨꯨꯒꯤꯗꯨꯁꯨ ꯅꯍꯥꯟ ꯇꯧꯕꯗꯣ ꯃꯣꯏꯗꯣ ꯇꯧꯋꯦ ꯍꯥꯏꯕꯅꯦ ꯌꯥꯝ ꯆꯥꯎ ꯄꯣꯡꯉꯦ ꯍꯥꯏꯕꯅꯤꯀꯣ
ꯑꯥ
ꯀꯨꯏꯅꯗꯤ ꯀꯩꯁ ꯇꯧꯗꯝ ꯕꯖꯥꯔꯅꯤ ꯍꯞꯇꯥꯒꯨꯝꯕ ꯌꯧꯔꯀꯥꯟꯗ ꯑꯈꯣꯏ ꯆꯥꯝꯊꯣꯛꯄ ꯑꯃ ꯇꯧꯗ꯭ꯔꯣ
ꯑꯥ
ꯑꯗꯨ ꯂꯥꯛꯀꯥꯟꯗꯅ ꯑꯃꯨꯛ ꯑꯗꯨꯀꯥꯟꯗꯗꯤ ꯐꯔ ꯌꯥꯝ ꯐꯩꯌꯦ ꯁꯝꯒꯥ ꯐꯔ ꯌꯥꯝ ꯍꯧꯒꯜꯂꯤꯅ
ꯑꯣ ꯑꯩꯈꯣꯏꯗꯤ ꯊꯥꯔꯗꯤ ꯄꯨꯂ ꯄꯨꯂꯞ ꯑꯣꯏꯅ ꯌꯥꯔꯣꯏ ꯀꯣꯛꯁꯦ ꯄꯥꯁꯨ ꯄꯥꯔꯦ ꯑꯗꯩ ꯂꯟꯁꯨ ꯂꯜꯂꯤ
ꯅꯩ ꯑꯗꯨꯅꯦ ꯑꯃꯅꯤ ꯁꯔ ꯀꯛꯈꯤ ꯀꯥꯟꯗ ꯁꯨꯝ ꯀꯥꯟꯗꯅ ꯀꯩꯁ ꯇꯧꯗꯕꯀꯣ
ꯎꯝ
ꯄꯥꯔꯁꯨ ꯑꯗꯨ ꯑꯃꯅꯤ ꯀꯛꯈꯤ ꯀꯥꯟꯗꯅ ꯑꯃꯨꯛ ꯌꯥꯎꯗꯕꯤ ꯇꯧꯏ
ꯎꯝ ꯑꯗꯨꯅ ꯃꯤ ꯁꯝ ꯀꯛꯄ ꯃꯤꯅ ꯌꯥꯝꯅ ꯋꯥꯏꯑꯦꯕ ꯑꯩ
ꯍꯣꯏ
ꯏꯍꯥꯡ ꯍꯥꯡꯅ ꯎꯕꯗꯨ
ꯑꯁꯨ ꯕꯦꯔꯥ ꯀꯥꯕꯅꯤꯅ
ꯁꯝ ꯀꯛꯄ ꯍꯥꯏꯔꯒ ꯅꯍꯥꯟ ꯑꯥꯏ ꯀꯩꯅꯣꯒꯤ ꯄꯔꯦꯡꯒꯤꯗꯨꯗꯤ ꯀꯩꯅꯣ ꯇꯧꯏꯅꯦ ꯃꯥꯏ ꯂꯨꯄꯥ ꯌꯥꯡꯈꯩ ꯈꯛꯇ ꯂꯧꯏꯅꯦ
ꯁꯤꯗꯩꯩ ꯁꯨꯝ ꯆꯠꯂꯒ ꯑꯥ ꯀꯩꯅꯣꯒꯤꯗꯨ ꯑꯥ ꯑꯣꯏꯗ ꯑꯩ ꯍꯦꯟꯒꯠꯂ
ꯑꯗꯨꯝ ꯄꯥꯔꯀꯤꯡ ꯆꯠꯄ ꯈꯣꯡꯒ ꯂꯩꯕ ꯃꯅꯥꯀꯤꯗꯣ ꯑꯥ ꯌꯨꯝꯗ ꯁꯥꯕ ꯌꯨꯝꯗ ꯇꯧꯕꯗꯨ ꯑꯣꯏꯔꯝꯒꯅꯤ ꯎꯝ ꯑꯣ ꯑꯩꯁꯨ ꯈꯪꯅꯩ ꯑꯗꯨꯒꯤ ꯅꯨꯄꯥꯗꯣ ꯅꯍꯥꯟꯋꯥꯏ ꯑꯩ ꯀꯩꯅꯣꯒ ꯄꯨꯟꯕꯩ ꯒꯅꯥ ꯎ ꯑꯩ ꯑꯥ ꯑꯗꯨꯅꯦ ꯑꯩꯈꯣꯏ ꯂꯩꯀꯥꯏꯒꯤ ꯑꯩꯈꯣꯏ ꯂꯩꯀꯥꯏ ꯑꯉꯥꯡ ꯑꯃꯒ ꯀꯩꯅꯣ ꯇꯧꯑꯝꯕꯅꯤꯅ ꯅꯍꯥꯟꯋꯥꯏ ꯃꯅꯨꯡꯒꯤ ꯀꯩꯅꯣꯗꯣ ꯑꯗꯨꯗꯩ ꯑꯗꯨꯒ ꯀꯩꯅꯣ ꯇꯧꯈꯤꯕꯩ ꯅꯨꯄꯤ ꯁꯦꯟꯊꯣꯛꯈꯤꯕ ꯅꯨꯄꯤꯗꯨꯅ ꯀꯣꯟꯅ ꯂꯩꯔꯥ ꯅꯨꯄꯤ ꯑꯃꯨ ꯀꯣꯟꯅ ꯊꯤꯈꯤꯕꯈꯤꯕꯅ
ꯑꯣ ꯆꯦꯟꯊꯣꯛꯈꯤꯕ ꯀꯅꯥ ꯑꯣꯏꯖꯥꯠꯅꯣ ꯑꯩꯅ ꯈꯪꯕ ꯃꯤ ꯑꯣꯏꯔꯖꯥꯕ
ꯃꯥꯅꯤꯅꯦ ꯃꯅꯨꯛꯒꯤ ꯀꯩꯅꯣꯒꯤ ꯃꯅꯥꯛ ꯇꯨꯅꯦ ꯑꯩꯈꯣꯏꯅ ꯃꯔꯕꯣꯜ ꯁꯥꯟꯅꯕ ꯑꯃ ꯂꯩꯗ꯭ꯔꯣ ꯃꯃꯤꯡ ꯄꯟ ꯅꯨꯡꯉꯥꯏꯇꯦ ꯍꯥꯏꯕꯩ ꯋꯥꯅꯦ ꯊꯝꯐꯝ ꯐꯩ ꯐꯠꯇꯦ ꯇꯧꯕꯗꯨꯅ
ꯍꯣꯏ ꯀꯗꯥꯏ ꯋꯥꯏ ꯖꯒꯗꯨꯗꯥ ꯍꯥꯏꯔꯛꯑꯣ
ꯃꯔꯕꯣꯟ ꯁꯥꯟꯅꯕꯝꯒꯤ ꯑ ꯑꯃꯛ ꯀꯩꯅꯣꯒ ꯍꯧꯕꯗꯨ ꯅꯣꯕꯥꯛ ꯀꯥ ꯀꯌꯥꯝ ꯍꯧꯕꯗꯨꯔꯣ ꯑ ꯑꯗꯨ ꯑꯗꯨꯒꯤꯗꯤ ꯂꯩꯔꯝꯕꯗ ꯑꯉꯥꯡꯗꯣ ꯃꯣꯏ ꯃꯣꯏ ꯃꯅꯨꯡꯒꯤ ꯃꯅꯨꯡꯅꯤꯡꯒꯤꯗ ꯋꯥꯅꯤ ꯂꯩꯇ꯭ꯔꯣ ꯅꯨꯄꯤ ꯑꯅꯤ ꯑꯃꯥꯅ ꯄꯥꯏꯔꯝꯕ ꯑꯃ ꯂꯩꯇ꯭ꯔꯣ ꯃꯤꯈꯨꯟ ꯃꯤꯈꯨ ꯑꯩꯈꯣꯏ ꯑꯉꯥꯡꯗꯣ ꯑꯗꯨꯏꯗꯣ ꯑꯗꯨꯒ ꯐꯔꯌꯥꯝ ꯀꯨꯏꯅꯒꯥ ꯇꯧꯒꯨꯝ ꯇꯧꯕꯅꯤ ꯑꯗꯨ ꯑꯗꯨ ꯑꯉꯥꯡ ꯗꯣ ꯁꯨꯃꯥꯏ ꯇꯧ ꯃꯥꯜꯂꯦ ꯃꯃꯤꯠ ꯈꯔ ꯌꯥꯝ ꯃꯥꯜꯂꯦ ꯑꯗꯨ ꯇꯧ ꯃꯇꯨꯡꯗ ꯑꯩꯅ ꯎꯕꯗꯣ ꯀꯩꯅꯣꯗ ꯑꯉꯥꯡ ꯑꯃ ꯂꯥꯏ ꯌꯦꯛꯄ ꯑꯉꯥꯡ ꯑꯃ ꯑꯗꯨꯒ ꯁꯨꯝ ꯈꯔ ꯈꯪꯅꯕ ꯃꯥꯜꯂꯦ ꯑꯥꯗꯨꯁꯨ ꯑꯥꯃꯨꯛ ꯂꯩꯔꯝꯃꯤ ꯅꯥ ꯀꯣꯟꯅ ꯑꯥꯗ ꯑꯗ ꯑꯣꯏꯅ ꯀꯩꯅꯣ ꯇꯧꯈꯤꯕ ꯃꯥꯟꯂꯦ ꯂꯣꯡꯒꯤꯕꯥ ꯑꯣꯏ ꯃꯥꯟꯂꯦ
ꯑꯣ ꯃꯤꯈꯨꯟꯗ ꯑꯣꯏꯅ ꯄꯥꯟꯈꯔꯥꯕꯥ
ꯄꯥꯟꯒꯤꯕ ꯎꯒꯔ꯭ꯤꯗꯔ꯭ꯦꯅꯥ ꯀꯩꯅꯣ ꯇꯧꯈꯤꯕꯗ ꯄꯥꯟꯈꯤꯕꯗꯩꯩ ꯀꯩꯅꯣꯁꯨ ꯂꯩꯗ꯭ꯔꯦꯅꯦꯀꯣ ꯃꯃꯥ ꯀꯩꯁꯨ ꯂꯩꯒꯤꯗꯔꯦ ꯇꯧꯗꯥꯏ ꯂꯩꯕ꯭ꯔꯥ
ꯍꯣꯌ ꯂꯩ ꯃꯃꯥ ꯂꯩꯒꯤꯗꯙꯨꯝ ꯇꯧꯕꯅ ꯃꯄꯥꯗꯤ ꯂꯩꯒꯨꯝ ꯇꯧꯕꯅꯦ
ꯃꯄꯥ ꯂꯩꯇꯦꯅꯦ ꯑꯩꯒꯤꯗꯨ ꯑꯍꯥꯟꯕ ꯑꯩꯅ ꯍꯥꯏꯗ ꯃꯄꯥꯟ ꯂꯩꯇꯦꯅꯦ ꯃꯃꯥꯡꯇ ꯂꯩꯕꯅꯦ
ꯀꯩꯅꯣ ꯍꯥꯏꯁꯤꯕꯨ ꯑꯩꯅ ꯍꯥꯏꯁꯤꯒ ꯑꯣꯟꯅꯔꯝꯃꯅꯤ ꯑꯩꯅ ꯈꯜꯂꯤꯁꯤꯒ ꯑꯣꯟ
ꯅꯨꯄꯤ ꯑꯅꯤꯅꯦ ꯑꯩ ꯌꯥ ꯅꯨꯄ ꯄꯤ ꯑꯅꯤ
ꯑ
ꯃꯃꯥ ꯂꯩꯕꯅꯤ ꯃꯃꯥ ꯀꯩꯅꯣ ꯅ ꯅꯍꯥꯟꯋꯥꯏ ꯀꯩ ꯇꯧꯕꯅꯤꯅꯦ ꯏꯥꯏ ꯂꯥꯏꯅ ꯈꯪꯕꯅꯤꯅꯦ ꯃꯃꯤꯡꯕꯨꯗꯤ ꯈꯪꯉꯦꯀꯣꯅ ꯍꯛꯇꯤ ꯅꯤꯡꯁꯤꯡꯉꯦ ꯑꯗꯨꯒ ꯄ ꯃꯤ ꯀꯩ ꯁꯨꯝ ꯀꯩꯅꯣꯗ ꯇꯧ ꯂꯩꯔꯝꯕꯗꯨꯅꯦ ꯑꯩ ꯀꯩꯀꯩ ꯑꯃ ꯃꯤ ꯀꯣ ꯀꯩ ꯇꯧꯕ ꯇꯧꯕ ꯀꯃꯥꯏꯅ ꯇꯧꯔꯝꯕ ꯑꯗꯨꯗꯩ ꯀꯣꯟꯅ ꯍꯧꯖꯤꯛꯅ ꯗꯨꯀꯥꯟ ꯑꯦꯠ ꯀꯩꯅꯣꯒ ꯐꯪꯕꯒꯨꯝ ꯇꯧꯕꯅꯤ ꯑꯗꯨ ꯎꯈꯤꯗ꯭ꯔꯦ ꯑꯁꯦꯡꯕ ꯗꯨꯀꯥꯟꯅꯤꯒ ꯇꯧꯔ ꯃꯣꯏ ꯃꯆꯥ ꯃꯈꯩꯗꯨꯣ ꯁꯨꯝ ꯀꯩꯅꯣ ꯉꯥꯏꯕ ꯍꯥꯏꯇꯥꯔꯦ ꯄꯥꯜꯂꯤꯕ ꯀꯥꯡꯕꯨꯗꯨ ꯍꯥꯏꯇꯥꯔꯦ
ꯑꯣ ꯐꯩꯅꯦ ꯑꯗꯨꯂ
ꯑꯗꯨꯃꯥꯏꯅ ꯇꯧꯕꯒꯤ ꯑꯃꯗꯨꯗꯤ ꯈꯪꯗ꯭ꯔꯦ ꯑꯃꯥꯁꯤꯒꯤ ꯀꯛꯆꯤꯡꯒꯤꯗ ꯄꯥꯟꯕꯗꯣ ꯑꯗꯨꯝ ꯈꯤꯇꯪ ꯍꯥꯏꯗꯤ ꯀꯩꯅꯣ ꯆꯪꯕꯅꯦꯕ ꯑꯗꯨꯅ ꯁꯨꯝ ꯈꯤꯇꯪ ꯅꯨꯡꯉꯥꯏꯨꯝ ꯇꯧꯕꯒꯤꯈꯤꯕꯅꯦꯕ ꯑꯗꯨꯅ ꯃꯁꯥ ꯅꯥꯟꯗꯒ ꯇꯧ ꯑꯍꯟꯕꯒꯤ ꯇꯔꯝꯃꯤꯗꯨꯒ ꯍꯥꯏꯇꯥꯔꯦ ꯇꯧꯕꯅꯤ
ꯌꯥꯝ ꯀꯣꯅꯣꯒꯤ ꯈꯨꯅꯌ꯭ꯥꯏ ꯌꯦ ꯀꯩꯅꯣ ꯍꯥꯏꯁꯨ ꯎꯝ ꯑ ꯅ ꯅꯣꯏ ꯀ꯭ꯂꯥꯁ ꯀꯤ ꯑꯃ ꯂꯩꯗꯥꯏꯅꯦ ꯅꯤꯁꯥꯒ ꯌꯥꯝ ꯆꯥꯔꯝꯕ ꯑꯩꯈꯣꯏꯁꯦ ꯍꯣꯌ ꯃꯃꯥꯡꯒꯤꯗꯣ ꯑꯗꯨ ꯑꯣꯏꯒꯗꯨ ꯃꯣꯏ ꯑꯥꯗ ꯀꯝꯄꯅꯤꯒꯤ ꯊꯕꯛꯀ ꯇꯧꯔꯒ ꯌꯣꯝ ꯆꯥꯅ ꯇꯧꯔꯒ ꯃꯃꯥꯒ ꯅꯍꯜꯂꯣꯏꯏꯗꯤ ꯌꯥꯝ ꯋꯥꯔꯝꯕꯅꯤ ꯃꯤꯒꯤ ꯊꯕꯛ ꯁꯨꯕ ꯈꯣꯠꯄ ꯑꯗꯒꯤ ꯑꯩꯈꯣꯏ ꯃꯅꯤꯡꯒꯤ ꯀꯩꯅꯣ ꯑꯣꯏꯁꯨ ꯕꯖꯤ ꯑꯣꯏꯒ ꯎꯝ ꯕꯖꯤꯍꯣꯌ ꯏꯪꯒꯣꯂꯒꯁꯦ ꯃꯣꯏꯅ ꯀꯣꯏꯗꯅ ꯈꯣꯠꯇꯅ ꯀꯥꯕ꯭ꯔꯪꯆꯥꯛ ꯊꯥꯗꯅ ꯈꯣꯠ ꯅꯇꯣ
ꯀꯦꯏꯟ ꯅꯣꯏ ꯆꯦ ꯅꯣꯏ ꯆꯦꯗꯤ ꯀꯔꯝꯕ ꯆꯦꯅꯣ ꯈꯡꯗꯦꯅꯦ ꯀꯑꯋꯥ ꯀꯑꯋ꯭ ꯈꯨꯟꯌꯥꯏ ꯀꯥꯏ ꯃꯄꯅꯣ
ꯇꯥꯏꯒꯤ ꯈꯨꯟꯌꯥꯏꯗ ꯄꯥꯟꯕꯗꯣ
ꯃꯤ ꯃꯇꯥꯏ
ꯑꯩꯈꯣꯏ ꯃꯇꯥꯏꯒꯤ ꯅꯣꯏ ꯏꯃꯨꯡꯒꯤ ꯈꯨꯈꯣꯏꯟꯌꯥꯏꯗ ꯄꯥꯟꯕ ꯅꯤꯉꯣꯜꯗꯣ ꯈꯪꯗ꯭ꯔꯣ
ꯀꯥꯎꯔꯦ ꯃꯁꯛ ꯇꯣ
ꯑꯗꯨ ꯃꯣꯏ
ꯏꯍꯦ ꯅꯪ ꯍꯥꯏꯗꯨ ꯈꯪꯉꯦ ꯈꯪꯉꯦ ꯌꯥꯔꯦ ꯈꯪꯉꯦ ꯍꯥꯟ ꯀꯩꯅꯣꯒ ꯌꯥꯝ ꯍꯥꯡꯕꯗꯣ ꯑꯣꯏꯔꯝꯒꯅꯤ ꯉꯥꯡꯕ ꯁꯛꯄ ꯌꯥꯝ ꯐꯕꯗꯣ ꯍꯣꯏ ꯑꯗꯨꯕꯨꯗꯤ ꯆꯥꯃꯦ ꯑꯩꯈꯣꯏ ꯄꯨ ꯆꯥꯔꯝꯒꯅꯤ
ꯃꯥꯏ ꯄꯩꯁꯥꯗꯤ ꯌꯥꯝ ꯆꯥꯎꯋꯦꯕ ꯑꯗꯨꯝ ꯂꯤꯁꯤꯡ ꯍꯨꯝꯐꯨꯗ꯭ꯔꯥ ꯃꯔꯤ ꯐꯨ ꯃꯧꯗ꯭ꯔ ꯑꯗꯨꯝ ꯂꯨꯄꯥ ꯂꯥꯛ ꯑꯃꯒꯤ ꯃꯌꯥ ꯆꯥꯔꯕꯅꯤꯅ ꯀꯝꯄꯥꯅꯤ ꯎꯝ ꯑꯗꯨ ꯃꯥꯏ ꯊꯥ ꯑꯍꯨꯝ ꯑꯍꯨꯝ ꯊꯣꯛꯂꯛꯀꯥꯟ ꯃꯥꯁꯤꯗ ꯑꯃꯨꯛ ꯂꯩꯔꯤꯁꯤꯅ ꯑꯗꯩꯗꯤ ꯑꯥꯕꯗ ꯑꯗꯨꯝ ꯊꯕꯛ ꯀꯝꯄꯅꯤ ꯊꯕꯛ
ꯑꯣ ꯆꯍꯤ ꯑꯃ ꯊꯥꯎ ꯑꯍꯨꯝ ꯍꯨꯝ ꯆꯥꯡ ꯐꯪꯉꯤꯔꯣ ꯍꯥꯏꯁꯦ
ꯑ ꯊꯥ ꯑꯍꯨꯝ ꯅꯠꯇ꯭ꯔꯥ ꯑꯅꯤꯔ ꯑꯗꯨꯃꯥꯏꯅ
ꯑ ꯑꯁ ꯑꯣ ꯑꯗꯨꯗꯤ ꯍꯝꯕ ꯍꯥꯏꯗꯤ ꯃꯇꯝꯕꯨ ꯌꯥꯝ ꯐꯪꯉꯤꯅꯦ ꯄꯤꯅꯦ ꯄꯤꯗ꯭ꯔꯣ
ꯎꯝ ꯑꯗꯨꯅ ꯃꯣꯏ ꯏꯃꯨꯡꯗꯤ ꯅꯨꯡꯉꯥꯏꯈ꯭ꯔꯦ ꯃꯥ ꯍꯥꯏꯗꯤ ꯃꯣꯏ ꯃꯆꯥꯅꯨꯄꯤꯗꯨꯁꯨ ꯑꯃꯨꯛ ꯀꯩꯅꯣ ꯄꯣꯁ ꯑꯣꯐꯤꯁꯇ ꯊꯕꯛ ꯇꯧꯋꯤꯗꯅꯥ ꯀꯣ
ꯑꯦ ꯑꯗꯨꯗꯤ ꯄꯣꯠꯁ ꯑꯣꯄꯤꯁ ꯂꯥꯏꯔꯁꯨ ꯅꯨꯡꯉꯥꯏ ꯅꯨꯡꯉꯥꯏ ꯄꯩꯁꯥꯁꯨ ꯈꯔꯥ ꯌꯥꯝ ꯐꯪꯕꯅ
ꯎꯝ ꯊꯕꯛꯁꯨ ꯐꯝꯁꯨ ꯑꯗꯨꯝ ꯆꯥꯎꯔꯕꯅꯦꯕ
ꯑꯣ ꯅꯨꯕꯤ ꯑꯃ ꯂꯩꯕꯗꯨꯔꯥ ꯁꯥꯔꯤꯒ ꯁꯦꯠꯂꯥ ꯂꯩꯕꯗꯣ ꯑꯣꯏꯔꯝꯒꯅꯤ ꯑꯣ ꯃꯌꯨꯝ ꯄꯥꯟꯒꯤꯕ ꯀꯥꯡꯕꯨ ꯅꯠꯇ꯭ꯔꯣ
ꯃꯌꯨꯝ ꯃꯌꯨꯝ ꯄꯥꯜꯂꯕꯅꯦ ꯍꯧꯖꯤꯛꯀꯤꯗꯨꯗꯤ ꯃꯌꯨꯝ ꯄꯥꯜꯂꯕꯅꯦ
ꯃꯁꯛꯇꯣ ꯑꯩꯅ ꯁꯨꯝ ꯌꯦꯡꯉ ꯀꯥꯟ ꯅꯍꯥꯟ ꯑꯃꯗꯣ ꯃꯁꯛ ꯍꯥꯏꯔꯞ ꯃꯥꯟꯅꯒꯤꯒꯨꯝ ꯇꯧꯕ ꯁꯥꯔꯤ ꯁꯦꯠꯄꯥ ꯑꯍꯟ ꯑꯃ ꯃꯁꯛꯇꯤ ꯌꯥꯝ ꯉꯧꯕꯗꯤ ꯅꯠꯇꯕ ꯑꯃ ꯃꯨꯔꯞꯇꯧꯕ ꯑꯃ ꯂꯩꯕꯗꯨꯣ ꯑꯣꯏꯒꯅꯤ
ꯑꯗꯣ ꯃꯣꯏꯗꯤ ꯅꯨꯡꯉꯥꯏꯈ꯭ꯔꯦ ꯐꯖꯅ
ꯍꯣꯏ ꯊꯕꯛ ꯄꯨꯂꯞ ꯇꯧꯔꯀꯥꯟꯗ ꯄꯩꯁꯥ ꯄꯨꯂꯞ ꯊꯣꯛꯑꯃꯤꯅ
ꯎꯝ
ꯉꯔꯥꯡ ꯉꯍꯥꯟ ꯎꯔꯝꯃꯦꯕ ꯃꯥꯒꯤ ꯀꯩꯅꯣ ꯊꯥꯒꯠꯄꯩ ꯍꯥꯏꯇꯥꯔꯦꯀꯣ ꯊꯥꯒꯠꯀꯥꯟꯗ ꯃꯥꯅ ꯁꯤ ꯇꯧꯕ ꯁꯤ ꯇꯧꯕꯒ ꯅꯠꯇꯒ ꯃꯥꯅ ꯇꯥꯛꯇꯒ ꯍꯥꯏꯁꯤ ꯊꯋꯥꯏ ꯌꯥꯎꯏꯦ ꯑꯗꯨꯝꯕ ꯄꯨꯊꯣꯛꯄꯩꯗꯤꯀꯣ ꯇꯟꯗꯕꯅꯤꯅ ꯍꯥꯟꯅ ꯀꯩꯅꫭ ꯊꯣꯛꯔꯛꯄꯅꯤꯅꯀꯣ
ꯎꯝ ꯑꯩꯁꯨ ꯍꯟꯗꯛ ꯀꯩꯅꯣꯒꯤꯗꯣ ꯄꯣꯁ ꯑꯣꯐꯤꯁꯀꯤ ꯊꯕꯛꯇꯣ ꯌꯥꯎ ꯔꯛꯀꯗ꯭ꯔꯥ ꯈꯟꯕꯅꯦ ꯑꯗꯨꯕꯨ ꯌꯥꯎꯔꯛꯇꯦ ꯍꯥꯏꯗꯤ ꯄꯤꯁꯤꯗꯨꯕꯨꯗꯤ ꯋꯥꯡꯕꯀꯣ ꯑꯗꯨꯒ ꯃꯣꯏ ꯀꯩꯅꯣ ꯇꯧꯕꯩ ꯒ꯭ꯔꯦꯠꯇꯣ ꯑꯩꯈꯣꯏꯅ ꯑꯃꯨꯛ ꯒ꯭ꯔꯦꯠ ꯒ꯭ꯔꯦꯠ꯫ ꯅꯪ ꯀꯣ ꯑꯗꯨ ꯃꯣꯏꯅ ꯑꯃꯨꯛ ꯑꯥ ꯃꯣꯏꯅ ꯄ꯭ꯔꯁꯦꯟꯇꯦꯁ ꯂꯥꯛꯀꯥꯟ ꯃꯣꯏ ꯅꯥꯏꯟ ꯅꯥꯏꯟꯇꯤ ꯑꯦꯠ ꯑꯩꯈꯣꯏꯗꯤ ꯅꯥꯏꯟꯇꯤ ꯐꯥꯏꯚꯅ ꯈ꯭ꯋꯥꯏ ꯋꯥꯡꯉꯦꯕꯀꯣ꯫ ꯑꯗꯨ ꯃꯣꯏꯅ ꯅꯥꯏꯟꯇꯤ ꯑꯦꯠ ꯑꯗꯨꯋꯥꯏ ꯅꯥꯏꯟꯇꯤ ꯁꯕꯦꯟ ꯑꯗꯨꯃꯥꯏ ꯂꯥꯛ ꯍꯦꯛꯇ ꯑ-ꯃꯣꯏꯅ ꯍꯦꯛꯇ ꯃꯣꯏꯅ ꯍꯦꯟꯒ꯭ꯔꯝꯅꯤꯅ
ꯑꯣ ꯑꯣ ꯅꯣꯏꯅꯥꯟ ꯑꯦꯛꯖꯥꯝ ꯊꯥꯗꯕꯤ ꯈꯟꯕꯗꯨꯔꯥ
ꯍꯣꯏ ꯍꯣꯏ꯫
ꯑꯣ ꯍꯣꯏ ꯃꯤ ꯐꯅꯌꯥꯝ ꯊꯥꯖꯤꯟꯅꯒꯤꯕꯅꯤ ꯗꯨꯏ ꯄꯣꯠꯇꯨ ꯀꯥꯟꯅꯕꯅꯤꯒ ꯍꯥꯏꯔꯒ
ꯎꯝ ꯂꯤꯁ ꯊꯣꯛꯄꯅꯦ ꯑꯗꯣ ꯂꯤꯁ ꯊꯣꯛꯄꯗꯣ ꯑꯍꯨꯝꯂꯛꯇꯤ ꯊꯣꯛꯈ꯭ꯔꯦ ꯑꯗꯨꯝ ꯌꯥꯎꯔꯛꯇꯦ ꯍꯧꯖꯤꯛ ꯐꯥꯎꯕ ꯍ-ꯍ ꯀꯛꯆꯤꯡꯒꯤ ꯄꯣꯁ ꯑꯣꯐꯤꯁꯀꯤ ꯑꯃ ꯊꯕꯛ ꯍꯥꯡꯕꯅꯦꯕ ꯑꯃ ꯍꯥꯡꯕꯅꯦꯕ ꯑꯗꯨ ꯑꯗꯩ ꯑꯃꯨꯛ ꯑꯇꯩ ꯑꯇꯩ ꯃꯐꯝꯗꯅ ꯑꯃꯨꯛ ꯑꯦꯁꯁꯤꯒꯤ ꯑꯃꯨꯛ ꯀꯣꯇꯥ ꯂꯩꯇꯦꯕ ꯑꯦꯁꯁꯤꯒꯤ ꯍꯥꯏꯔꯀꯥꯟ ꯑꯦꯁꯁꯤꯒꯤ ꯃꯐꯝ ꯈꯛꯇꯗ ꯄꯤꯕꯅꯦꯕ
ꯑꯣ ꯎꯝ꯫ ꯄꯪꯈꯣꯡ ꯈꯣꯡ ꯆꯠꯂꯤꯔ ꯍꯥꯏꯕꯨꯅꯥꯕ ꯍꯥꯏꯕꯨꯅꯥ꯫ ꯍ-ꯍꯨ ꯌꯣꯡꯈꯣꯡꯗ꯭ꯔ ꯑꯩ ꯃꯤ ꯂꯩꯇꯕ ꯃꯇꯥꯡꯗꯁꯨ꯫ ꯍꯦꯟ ꯍꯦꯟꯒꯁꯨꯝ ꯈꯣꯡ ꯏ ꯅꯥ ꯖꯥꯅꯤꯅ꯫
ꯀꯅꯥꯝꯖꯨ ꯂꯥꯛ- ꯂꯥꯛꯇ꯭ꯔꯦ ꯈꯪꯉꯕ ꯑꯥꯏꯖꯦ ꯒꯣꯂꯥꯏꯗꯣ ꯍꯥꯏꯐꯦꯠꯇꯪ ꯈꯣꯡꯉ ꯌꯥꯔꯕ꯭ꯔꯥ ꯑꯥꯏ ꯄꯨꯡ ꯀꯣꯡꯗ ꯈꯣꯡꯖꯤꯜꯂꯤ꯫ ꯎꯍꯧꯗ꯭ꯔꯦ꯫
ꯑꯣ ꯁꯥ ꯕꯅꯤꯅ ꯃꯥꯡꯒꯤꯕ꯫ ꯔꯝꯗꯥꯏꯁꯗꯅꯥ꯫
ꯊꯥꯖꯤꯁꯨ ꯐꯖꯅ ꯉꯁꯥꯏ ꯐꯖꯅ ꯐꯖꯔꯝꯕꯅꯦ ꯍꯣꯏ ꯇꯥꯃꯣ ꯂꯩ꯫
ꯍꯣꯏ ꯅꯨꯡꯃ ꯅꯨꯡ ꯑꯍꯤꯡꯗ ꯑꯃꯨꯛ
ꯅꯣꯡ ꯇꯥꯇꯨ ꯃꯟ ꯅꯣꯡ ꯇꯥꯔ ꯐꯔꯦ
ꯇꯨꯝꯕ ꯅꯨꯡꯉꯥꯏꯗꯣꯏꯔꯥ ꯌꯥꯜꯂꯁꯦ ꯍꯥꯏꯕ꯭ꯔꯥ
ꯍ ꯀꯨꯟꯊ꯭ꯔꯥꯃꯨꯛꯇꯤ ꯁꯨꯍꯜꯂꯣ ꯑꯗꯨꯒ ꯑꯗꯨꯝ ꯌꯥꯔꯅꯤ
ꯎꯝ ꯍꯣꯏ ꯏꯛ ꯃꯨꯊꯠ ꯂꯒꯦꯀꯣ ꯎꯝ